ꯍꯂꯣ
ꯑ
ꯇꯔꯔꯕꯣ
ꯇꯥꯔꯦ ꯇꯥꯔꯦ
ꯎꯝ ꯀꯩꯗꯔꯕꯥ ꯑꯦꯖꯝ ꯀꯣꯕꯔ
ꯑꯣ ꯑꯣ ꯀꯔꯥꯏ ꯇꯥꯡ ꯌꯧꯈ꯭ꯔꯦ ꯍꯥꯏꯈꯤꯕꯗꯨꯣ ꯑꯩꯕꯣ
ꯂꯣꯏꯕ ꯑꯦꯛꯖꯥꯝ ꯍꯥꯏꯔ ꯀꯥꯏꯇꯥ
ꯑꯣ ꯑꯔꯣꯏꯕ ꯑꯦꯛꯖꯥꯝ ꯊꯣꯛꯄ ꯅꯨꯃꯤꯠꯀꯤꯗꯣ
ꯎꯝ
ꯑꯩꯈꯣꯏ ꯀ꯭ꯂꯥꯁꯇ ꯇꯥꯕ ꯅꯨꯄꯥꯁꯤꯡꯗꯣ
ꯑ
ꯁꯨꯃꯥꯏꯅ ꯇꯧꯋꯦꯕ ꯎꯝ ꯁꯨꯝ ꯑꯗꯨꯗ ꯅꯨꯄꯥ ꯃꯆꯥꯁꯦ ꯑꯩꯅꯁꯨ ꯍꯥꯟꯅ ꯍꯥꯏꯈ꯭ꯔꯦꯗꯅ
ꯅꯪ ꯀꯩꯗꯩꯅꯣ
ꯆꯥꯒꯗꯣꯛ ꯑꯩ ꯐꯃꯨꯡ ꯂꯩꯌꯦ
ꯆꯦꯠ ꯆꯦꯠ ꯆꯦꯠ ꯂꯦꯡꯕ ꯃꯈꯣꯜ ꯇꯥꯕ
ꯍꯤꯞ ꯑꯣ ꯑꯣ ꯍꯤꯞꯄꯤ
ꯈꯪ
ꯑꯗꯅꯦ ꯀꯩꯅꯣ ꯑꯗꯨꯝ ꯅꯨꯄꯥ ꯃꯆꯥ ꯇꯥꯕꯁꯤꯡꯗꯣ ꯁꯨꯝ ꯑꯩꯈꯣꯏ ꯈꯔ ꯑꯗꯨꯝ ꯑꯍꯩꯕ ꯈꯔ ꯑꯗꯨꯝ ꯌꯥꯎꯋꯦ ꯍꯥꯏꯗꯅ ꯑꯩꯅ
ꯎꯝ
ꯑꯗ ꯀꯩꯅꯣ ꯇꯧꯋꯦꯕ ꯍꯧꯖꯤꯛꯀꯤ ꯑꯗꯨꯒꯤ ꯑꯔꯣꯏꯕ ꯇꯥꯕ ꯅꯨꯃꯤꯠꯀꯤꯗꯨꯗ ꯑꯔꯣꯏꯕ ꯀꯣꯔꯤꯖꯦ ꯑꯦꯟꯊ꯭ꯔꯣꯒꯤ ꯑꯣꯖꯥ ꯃꯣꯏ ꯍꯦꯠ ꯃꯥ ꯍꯦꯠ ꯇꯤ ꯅꯠꯇꯦꯛ ꯈꯔ ꯂꯤꯔꯕꯣ ꯑꯣꯖꯥꯗꯤ ꯃꯥꯜꯂꯦꯕ ꯑꯟ ꯍꯣꯒꯦ ꯑꯗ ꯑꯁ ꯃꯥꯅ ꯀꯩ ꯍꯥꯏꯒꯦꯗꯀꯣ ꯎꯝ ꯃꯥꯗꯤ ꯑꯦꯛꯖꯥꯝ ꯑꯩꯈꯣꯏꯗꯣ ꯇꯦꯟ ꯃꯤꯅꯠꯁ ꯋꯥꯠꯂꯤꯀꯥꯟꯗꯩ ꯆꯪꯉꯒ ꯐꯝꯕꯅꯦꯕ ꯑꯗ ꯃꯥꯅ ꯀꯩ ꯍꯥꯏꯒꯦꯗ ꯅꯣꯏ ꯀꯩꯅꯣ ꯃꯦꯠꯁꯀꯤ ꯍꯟꯗꯛ ꯌꯥꯝꯅ ꯐꯦꯜ ꯑꯣꯏꯅ ꯍꯥꯏ ꯃꯥ ꯍꯥꯏꯅꯤꯒ ꯑꯩꯈꯣꯏꯗ
ꯑ
ꯀꯌꯥꯝ ꯐꯦꯜ ꯑꯣꯏ ꯍꯥꯏ ꯑꯗꯨ ꯀꯩꯒꯤꯅꯣ ꯑꯣꯏꯍꯟꯒꯅꯨ ꯅꯣꯏ ꯑꯣꯏꯗꯕꯁꯤꯡꯗꯣ ꯀꯟꯅ ꯍꯣꯠꯅꯧ ꯀꯩꯅꯣ ꯍꯌꯦꯡ ꯒꯣꯜ ꯃꯦꯗꯥꯂꯤꯁ ꯃꯥꯇꯩꯅꯤꯀꯣ ꯒꯣꯜ ꯐꯪꯕꯗꯣ ꯅꯣꯏ ꯄꯥꯝꯗ꯭ꯔꯥ ꯒꯕꯔꯅꯔꯅꯒ ꯄꯤꯗꯣꯏꯅꯤ ꯒꯣꯜꯗꯣꯌꯦꯀꯣ ꯑꯗ ꯒꯞ ꯅꯗꯒꯤ ꯒꯣꯜꯒꯗꯣ ꯂꯧꯕꯗꯣ ꯄꯥꯝꯗ꯭ꯔꯥ ꯅꯣꯏ ꯑꯗꯨ ꯑꯗꯨ ꯍꯥꯏꯔꯦ ꯃꯥꯁꯦ ꯍꯣꯏ ꯇꯨꯃꯤꯟ ꯇꯨꯃꯤꯟ ꯂꯩꯅꯔꯦꯀꯣ ꯑꯦꯛꯖꯥꯝꯁꯦ ꯏꯕ ꯍꯧꯔꯛꯑꯦ ꯑꯗꯨꯒ ꯅꯨꯄꯥ ꯃꯆꯥꯁꯨ ꯗꯥꯎꯅ ꯌꯥꯗ꯭ꯔꯁꯨ ꯑꯩꯈꯣꯏꯒ ꯐꯝꯃꯤꯟꯅꯩ ꯔꯣ ꯑꯍꯨꯝ ꯊꯥꯕꯗꯣ ꯔꯣ ꯑꯩ ꯑꯩꯅ ꯃꯌꯥꯏ ꯇꯥꯏꯦ ꯅꯥꯀꯟꯗ ꯑꯩꯈꯣꯏ ꯏꯃꯥꯟꯅꯕꯤ ꯑꯃ ꯐꯝꯃꯦ ꯑꯗꯨꯒ ꯅꯥꯀꯟꯗ ꯔꯣ ꯑꯝꯗ ꯅꯨꯄꯥ ꯑꯍꯩꯕ ꯑꯃ ꯈꯔ ꯑꯗꯨꯝ ꯍꯩꯕ ꯍꯥꯏ ꯇꯔꯦ ꯄꯣ ꯃꯣꯏ ꯑꯩ ꯀꯩꯅꯣ ꯌꯥꯎꯕꯅꯤ ꯅꯦꯕ ꯑꯃ ꯑꯅꯤꯃꯨꯛ ꯌꯥꯎꯕꯅꯦꯕꯀꯣ ꯑꯗ ꯑꯇꯣꯞꯄ ꯑꯩꯈꯣꯏꯒ ꯐꯝꯃꯤꯟꯅꯩꯁꯤꯡꯗꯨꯗꯤ ꯑꯗꯨꯝ ꯂꯣꯏ ꯁꯤꯟꯅꯕ ꯈꯣꯠꯅꯕ ꯑꯗꯨꯝ ꯈꯔ ꯍꯪꯕ ꯈꯣꯠꯄ ꯑꯗꯨꯝ ꯇꯧꯕꯗꯨꯒꯅꯦ ꯃꯥꯅꯅꯦ ꯆꯪꯁꯤꯜꯂ ꯆꯪꯁꯤꯜꯂ ꯀꯩ ꯍꯥꯏ ꯅꯨꯄꯤꯗꯩ ꯁꯤꯟꯒꯅꯨ ꯅꯨꯄꯤꯖꯤꯡꯁꯤꯗꯤ ꯖꯦꯛ ꯆꯥꯔꯝꯃꯣꯏ ꯑꯩ ꯈꯪꯉꯤ ꯍꯧꯖꯤꯛꯀꯤ ꯑꯣꯖꯥꯗꯨꯅ ꯍꯥꯏꯅꯤ
ꯁꯦ ꯉꯝꯗ꯭ꯔꯥ ꯅꯨꯄꯤꯗꯤ ꯁꯤ ꯆꯥꯛꯁꯨ ꯊꯣꯡꯉꯝꯒꯅꯤ ꯃꯌꯨꯝꯗ ꯂꯥꯏꯔꯤꯛꯁꯨ ꯄꯥꯏ ꯏꯃꯨꯡꯖꯨ ꯂꯣꯏꯁꯤꯜꯂꯤ ꯑꯗꯨꯒ ꯂꯥꯛꯏ ꯑꯩꯅꯦ ꯅꯨꯄꯥ ꯅꯣꯏꯅ ꯆꯥꯔꯒ ꯂꯥꯏꯔꯤꯛꯁꯨ ꯄꯥꯕꯤꯗꯦ ꯑꯗꯨꯒ ꯅꯨꯄꯤꯗꯩ ꯁꯤꯜꯂꯤꯅꯦ ꯅꯣꯏ ꯏꯀꯥꯏꯖꯧꯅꯦ ꯅꯣꯛꯅꯤꯡꯒꯖꯥꯅꯤ
ꯇ
ꯑꯗꯨꯅꯦ ꯅꯣꯏ ꯏꯀꯥꯏꯖꯧꯅꯦ ꯑꯗꯨꯝ ꯉꯥꯡꯗꯣꯏꯅꯤ ꯈꯪꯉꯕ꯭ꯔ ꯍꯦꯛ ꯑꯩꯒꯤ ꯅꯥꯀꯟꯗꯒ ꯐꯝꯕꯗꯣ ꯑꯗꯨꯅꯒ ꯐꯔꯠꯀ ꯌꯦꯡꯉꯛꯄꯁꯦ ꯅꯨꯄꯤꯗ ꯌꯦꯡꯒꯅꯨ ꯍꯥꯏꯔꯦ ꯑꯃꯨꯛ ꯌꯦꯡꯉꯝꯃꯦ ꯇꯧꯗꯣꯏꯅꯤ ꯑꯗꯨ ꯈꯪꯗꯦ ꯈꯔ ꯂꯥꯏꯊꯣꯛ ꯅꯪꯗꯧꯉꯩꯗꯨ ꯈꯔꯇꯪ ꯂꯥꯏꯊꯣꯛꯎꯕꯒꯤ ꯑꯗꯨ ꯄꯦꯄꯔꯗꯨꯝꯗꯤ
ꯏꯁꯥꯒꯤ ꯑꯣꯏꯕꯁꯤꯗ ꯈꯔ ꯂꯥꯏꯠ ꯐ ꯆꯨꯝꯗ꯭ꯔꯥꯅꯤꯀꯣ
ꯑꯗꯨꯗ ꯁꯤ ꯈꯝꯗ ꯑꯗꯨꯝ ꯂꯃꯥꯛꯛꯇ
ꯑꯩꯅ ꯈꯟꯕꯗ ꯑꯩꯈꯣꯏ ꯏꯃꯥꯟꯅꯕꯤ ꯑꯥꯏꯠ ꯄꯣꯏꯟ ꯊ꯭ꯔꯤ ꯇꯨꯔ ꯋꯥꯟ ꯇꯨꯔ ꯆꯠꯄ ꯏꯃꯥꯟꯅꯕꯤ ꯑꯃ ꯌꯥꯎꯋꯦ ꯑꯗꯨꯅ ꯋꯥꯉꯃꯔꯦ ꯎ ꯃꯥꯥꯏ ꯂꯩ ꯍꯩ ꯈꯣꯏꯗꯤ ꯃꯌꯥꯝ ꯃꯤ ꯑꯩꯁꯦ ꯃꯌꯥꯏ ꯑꯣꯏꯔꯝ ꯃ ꯑꯗꯨ ꯑꯣꯏꯔꯛꯏ ꯑꯗꯨꯗꯤ ꯑꯗꯨꯝ ꯃꯌꯥꯏ ꯑꯣꯏ ꯑꯣꯏꯔꯁꯨ ꯍꯧꯖꯤꯛꯁꯨ ꯃꯩ ꯍꯥꯏꯖꯦ ꯑꯩꯅꯗꯤ ꯍꯅꯗꯥ ꯍꯟꯇ ꯀꯗꯤꯕꯤꯦꯛ ꯆꯥꯔ ꯑꯩꯕꯨ ꯈꯪꯗꯦꯗ ꯑꯗꯨꯝ ꯁꯤꯒꯤ ꯃꯥꯔꯛꯁ ꯑꯗꯨꯝ ꯑꯣꯏꯔꯛꯇꯧ ꯃꯣꯅꯦ ꯑꯩꯅ ꯑꯁ ꯑꯩꯅ ꯈꯜꯁꯦ ꯑꯥꯏꯠ ꯌꯧꯕꯤꯕꯤ ꯁꯅ ꯈꯜꯂꯤꯁꯦ
ꯑꯩꯈꯣꯏꯒꯤ ꯃꯥꯥꯛ ꯄꯔꯤꯁꯦ ꯀꯣꯔ ꯀꯣꯔꯗꯨꯅꯦ ꯑꯗꯨꯒ ꯖꯤꯅꯦ
ꯂꯣꯏ ꯄꯥꯏ ꯂꯣꯏ ꯌꯥꯎꯋꯦ
ꯂꯩ ꯇꯥꯕ꯭ꯔꯥ
ꯎꯝ ꯦꯝꯃ ꯑꯩꯒ ꯊꯝꯃꯣꯏꯒꯥꯁꯦ ꯀꯥꯏ ꯆꯥꯅꯤ ꯑꯦꯟ ꯑꯦꯁ ꯑꯦꯁꯀꯤ ꯅꯣꯏꯗꯤ ꯃꯔ ꯋꯥꯡꯉꯛꯀꯅꯦꯕ ꯈꯪꯕ꯭ꯔꯥ ꯅꯣꯏ ꯁꯣꯁꯦꯜ ꯋꯥꯔꯀꯔ ꯑꯃ ꯂꯥꯛꯈꯤꯗꯅ ꯑꯩꯅ ꯑꯦꯟ ꯁꯤ ꯁꯤ ꯗ꯭ꯔꯦꯁꯇ ꯂꯥꯛꯈꯤꯕꯗꯣ ꯑꯩꯈꯣꯏ ꯑꯗꯨ ꯑꯩꯈꯣꯏ ꯑꯦꯟ ꯁꯤ ꯁꯤꯒꯤ ꯑꯣꯏꯅ ꯆꯠꯄꯅꯤ ꯑꯦꯟ ꯑꯦꯁ ꯑꯦꯁꯀꯤ ꯑꯣꯏꯅ ꯆꯠꯄ ꯅꯠꯇꯕꯅꯤꯅꯅꯦ
ꯑꯥ
ꯁꯚꯦꯟ ꯈꯛꯇ ꯐꯪꯉꯦꯕ ꯑꯩꯈꯣꯏ ꯏꯃꯥꯟꯅꯕꯤ ꯆꯠꯄꯈꯩꯁꯤꯗꯤ ꯅꯥꯏꯟ ꯂꯣꯏ ꯐꯪꯉꯦ
ꯑꯣ
ꯑꯗꯨꯗ ꯅꯦꯝꯃꯦ ꯑꯩꯅ ꯃꯥꯁꯨ ꯅꯦꯝꯃ ꯍꯧꯧꯔꯤꯁꯦ ꯃꯣꯏꯅꯁꯨ ꯏꯃꯥ ꯍꯦꯟꯈ꯭ꯔꯤꯁꯦ
ꯑꯥ
ꯑꯗꯨꯗꯁꯨ ꯂꯩꯔꯦ ꯑꯗ ꯑꯩꯁꯦ ꯗꯥꯎꯁꯨ ꯌꯥꯖꯗꯕ ꯃꯁꯥꯒꯤꯁꯨ
ꯑꯗꯨꯒꯤꯅꯤꯗ
ꯃꯊꯪꯗꯩ ꯀꯩꯅꯣ ꯇꯧꯔꯣꯒ ꯇꯧ ꯑꯃ ꯑꯩꯁꯦ ꯀꯩꯕ ꯑꯃ ꯅꯍꯥꯟꯃꯨꯛ ꯃꯦꯟꯇꯔꯁꯤꯞꯀꯤ ꯍꯥꯏꯕꯗꯣ
ꯎꯝ
ꯑꯗꯨꯗꯣ ꯑꯈꯣꯏ ꯑꯣꯖꯥꯗꯣ ꯄꯥꯎ ꯐꯥꯎꯅꯔꯦ ꯄꯥꯎ ꯐꯥꯎꯅꯕꯗꯣ ꯍꯪꯉꯦ ꯑꯈꯣꯏ ꯑꯩꯅ ꯑꯩꯅ ꯃꯦꯁꯦꯁ ꯊꯥꯔ ꯍꯪꯉꯦ ꯀꯩꯅꯣꯇꯧꯒꯗ꯭ꯔ ꯀꯪ ꯀꯥꯟꯗ ꯀꯩꯅꯣ ꯇꯧꯗꯣꯏꯅꯣ ꯈꯣꯠꯇꯣꯏꯅꯣꯅ ꯑꯩꯅ ꯑꯩ ꯇꯨꯏꯁꯟ ꯑꯗꯨ ꯍꯪꯕꯗꯣ ꯃꯥꯅ ꯑꯦꯛꯖꯥꯝ ꯂꯣꯏꯔ ꯇꯧꯁꯦꯅ ꯍꯥꯏꯔꯛꯑꯦ ꯑꯦꯛꯖꯥꯝ ꯂꯣꯏꯕꯗꯤ ꯁꯨꯝ ꯄ꯭ꯔꯦꯛꯇꯤꯀꯦꯜꯗꯣ ꯑꯗꯨꯗꯨꯅꯦꯕ ꯑꯗ ꯁꯨꯝ ꯑꯈꯣꯏꯒꯤꯗꯤ ꯂꯣꯏꯔꯦ ꯍꯥꯏꯕꯗ ꯄ꯭ꯔꯦꯇꯤꯀꯦꯜꯗꯣ ꯁꯨꯝ ꯑꯇꯣꯞꯄ ꯎꯝ ꯀꯩꯅꯣ ꯑꯣꯅꯔꯁꯀꯤ ꯋꯥꯠꯂꯤꯗꯅ ꯑꯗꯨ ꯂꯣꯏꯁꯤꯜꯂꯒ ꯐꯖꯟ ꯇꯧꯔꯁꯦ ꯍꯥꯏꯔꯛꯄꯅꯤ
ꯄꯥꯎ ꯀꯣ ꯑꯩꯒꯤ ꯀꯝꯄ꯭ꯌꯨꯇꯔ ꯑꯩ ꯀꯝꯄ꯭ꯌꯨꯇꯔ ꯀ꯭ꯂꯥꯁ ꯆꯠꯅꯤꯡꯕꯅꯤ
ꯀꯝꯄ꯭ꯌꯨꯇꯔ ꯀ꯭ꯂꯥꯁ
ꯂꯦꯞꯇꯣꯞ ꯂꯩꯇꯕꯩꯀꯣ
ꯑꯗꯨꯅꯦ ꯑꯩꯁꯨ ꯈꯜꯂꯤ
ꯆꯠꯇ꯭ꯔꯕꯒꯤ ꯋꯥꯅꯤ
ꯑꯗꯣ ꯁꯨꯝ ꯑꯩꯗꯤ ꯂꯦꯇꯦꯛꯁ ꯇꯝꯃꯃꯤꯅ ꯎꯠꯂꯦꯅ ꯑꯗꯨꯝ ꯀꯩꯅꯣꯗꯤ ꯇꯧꯋꯦ ꯈꯪꯗꯤ ꯂꯣꯏ ꯈꯪꯉꯦ ꯃꯦꯠꯄ ꯈꯣꯠꯄꯗꯣ
ꯑꯗꯣ ꯂꯦꯇꯦꯛꯁ ꯀꯩꯗꯧꯔ ꯌꯥꯄꯣꯠꯇꯦ ꯍꯥꯏꯗꯤꯅꯦ ꯂꯦꯇꯦꯛꯁꯀꯤ ꯋꯥ ꯈꯛꯇ ꯅꯠꯇꯦꯕ ꯑꯩꯅ ꯄꯥꯝꯃꯤ ꯑꯗꯨ ꯍꯦꯟꯅ ꯇꯥꯏꯄꯤꯡ ꯊꯨꯒꯠꯄꯤ ꯑꯗꯨꯗꯒꯤ ꯑꯃ ꯑꯃ ꯍꯦꯟꯅ ꯈꯪꯕꯗꯣ ꯑꯗꯒꯤ ꯁꯥꯔꯇꯤꯐꯤꯀꯦꯠꯁꯨ ꯄꯥꯏꯍꯧꯕ
ꯎꯝ
ꯑꯗꯨꯒꯤ ꯄꯥꯝꯕꯅꯦ ꯑꯩ ꯑꯈꯣꯏꯗꯥꯅ ꯂꯦꯞꯇꯣꯞ ꯂꯩꯕꯤꯔꯀꯥꯟꯗ ꯑꯣꯏꯅ ꯇꯝꯃꯅꯤ ꯍꯧꯖꯤꯛꯇꯤ ꯈꯔ ꯈꯥꯡꯒꯤꯒꯦ ꯍꯥꯏꯗꯤꯅꯦ ꯇꯝꯃꯗꯤ ꯇꯝ ꯒꯦ ꯍꯥꯏꯔꯗꯤ ꯄꯩꯁꯥ ꯄꯤꯔꯛꯀꯅꯦꯕꯀꯣ ꯑꯦꯗꯃꯤꯁꯟ ꯇꯧꯕꯒꯤ ꯑꯗꯨꯏꯇꯥꯔꯒꯁꯨ ꯍꯩꯍꯧ ꯀꯨꯏꯅ ꯂꯤꯁꯥꯡ ꯁꯤꯠꯅ ꯍꯥꯏꯕ ꯑꯃ ꯂꯩꯗꯅ
ꯎꯝ ꯍꯥꯏꯗꯤ ꯍꯣꯏ ꯅꯝꯗ꯭ꯔꯗꯤ ꯍꯩꯇꯕꯅꯤ ꯑꯗꯨꯝ ꯀꯥꯎꯒꯤꯅꯦꯕ
ꯑꯗꯨꯅꯦ
ꯈꯪꯗꯦ ꯀꯔꯝ ꯇꯧꯗꯣꯔꯤꯅꯣ
ꯐꯣꯂꯥꯏꯔꯣ
ꯎꯝ ꯃꯤꯅꯤ ꯇꯔꯥ ꯐꯥꯔꯒ ꯇꯧꯔꯗꯤ ꯑꯈꯣꯆꯦ ꯇꯔꯃꯦ ꯏꯃꯥꯅ ꯏꯃꯥꯟꯅꯕꯤ ꯃꯃꯥꯅꯦ ꯏꯃꯥꯟꯅꯕꯤ ꯃꯃꯥ
ꯂꯤꯁꯇ ꯂꯥꯛꯄꯩꯗꯣ ꯑꯩꯅ ꯁꯨꯃꯥ ꯍꯥꯢꯕ ꯑꯩꯉꯣꯟꯗ ꯂꯣꯏꯕꯨꯗꯤ ꯑꯩꯅ ꯀꯩꯅꯣ ꯉꯍꯥꯟ ꯑꯩꯅ ꯅꯣꯡꯉꯣꯟꯗꯗꯤ ꯀꯩꯅꯣ ꯃꯥꯒ ꯍꯥꯏꯐꯦꯠ ꯊꯦꯡꯅꯔꯨꯅꯗꯤ ꯍꯥꯏꯗꯅ ꯑꯗꯨ ꯑꯩꯁꯦ ꯀꯩꯅꯣ ꯑꯩꯅ ꯑꯩꯈꯣꯏꯗꯗꯤ ꯑꯗꯨꯗꯤ ꯑꯗꯨꯗꯤ ꯑꯗꯨꯐꯧꯛꯇꯤ ꯂꯣꯏ ꯍꯥꯏ ꯀꯥꯏꯅ ꯋꯥ ꯁꯃꯥ ꯍꯥꯏꯕ ꯑꯩꯅ ꯗꯤ ꯀꯩꯅꯣ ꯇꯧꯕꯅꯦ ꯀꯩꯅꯣ ꯔꯣꯃꯦꯁꯁꯦ ꯃꯥ ꯑꯗꯨꯁꯨ ꯍꯥꯏꯔꯦ ꯑꯩꯉꯣꯟꯗ ꯑꯗꯨꯝ ꯀꯩꯁꯨ ꯌꯥꯝ ꯐꯠꯇꯕ ꯃꯤꯁꯨ ꯑꯣꯏꯗꯦ ꯑꯩ ꯃꯉꯣꯟꯗ ꯁꯨꯝ ꯆꯥꯟꯁ ꯑꯃ ꯄꯤꯕ ꯑꯣꯏꯅ ꯑꯩꯅꯁꯨ ꯁꯨꯝ ꯈꯪ ꯀꯃꯥꯏꯅ ꯇꯧꯒꯦꯗꯣ ꯈꯪꯕ ꯑꯣꯏꯅ ꯃꯥꯁꯦ ꯀ ꯀꯥꯏꯅꯣ ꯇꯧꯔꯁꯤꯔꯥ ꯈꯜꯂꯤꯅꯤ ꯀꯣꯟꯅ ꯄꯥꯎ ꯐꯥꯎꯅꯁꯜꯂꯁꯤꯔꯥ ꯈꯜꯂꯤꯅꯤꯅ ꯑꯩꯅ ꯍꯥꯏꯕꯀꯣ
ꯎꯝ
ꯑꯗꯩ ꯃꯥꯅ ꯇꯧꯕ ꯁꯛꯇ꯭ꯔꯁꯤ ꯂꯣꯏꯔꯦ ꯀꯃꯥꯏꯅ ꯇꯧꯔꯒꯅꯤ ꯑꯗꯨꯝ ꯎꯔꯣ ꯅꯪ ꯃꯤꯠꯇ
ꯎꯝ ꯀꯥꯏ ꯀꯥꯏ ꯀꯥꯏ ꯑꯁꯤꯖꯅꯦ
ꯑꯣ ꯈꯣꯡꯕꯒ ꯂꯣꯏꯔꯦ ꯂꯣꯏꯔꯦ ꯃꯥꯒꯤ ꯄꯏ ꯃꯥ ꯑꯗ ꯃꯣꯏ ꯆꯦꯍꯔꯦꯟ ꯁꯨ ꯂꯩꯕꯀꯣ ꯑꯗꯨꯒ ꯑꯩꯅ ꯗꯤꯛ ꯑꯩꯅ ꯀꯔꯤꯅꯣ ꯁꯨꯁꯤꯃꯥ ꯃꯤꯒꯤ ꯀꯩꯅꯣ ꯆꯥꯟꯅꯖꯗꯅ ꯍꯥꯏꯔꯒꯅ ꯑꯗꯨꯃꯥꯏꯅ ꯇꯧꯗꯨꯕꯨ ꯑꯣꯏꯌꯦ ꯆꯥꯟꯅꯔꯁꯨꯣ ꯑꯩꯅ ꯄꯥꯝꯗꯩꯗꯤ ꯄꯥꯝꯗꯦ ꯑꯁ ꯁꯤ ꯇꯧꯔꯛꯇꯅ ꯃꯥꯏꯊꯣꯛꯄ ꯑꯃ ꯇꯧꯔꯛꯑꯦ ꯑꯗ ꯑꯩꯅ
ꯎꯝ
ꯎꯠꯂꯦꯅꯥꯗ ꯑꯩꯅ ꯍꯥꯏꯐꯦꯠ ꯍꯥꯏꯕꯗꯗꯤ ꯎꯠꯂꯦꯅꯥꯅ ꯀꯩꯁꯨꯨꯝ ꯍꯥꯏꯔꯛꯇꯦ
ꯑꯣ ꯑꯣ ꯑꯣ
ꯑꯣ ꯑꯣ ꯑꯩꯉꯣꯟꯗ ꯍꯥꯏꯗ꯭ꯔꯤꯀꯥꯟꯗ ꯎꯂꯦꯅꯥꯗ ꯍꯥꯟꯅ ꯍꯥꯏꯔꯤꯃꯤꯅꯦ
ꯍ ꯍ ꯍ ꯍ ꯍ
ꯗꯨꯒ ꯆꯦ ꯍꯦꯂꯦꯅꯥꯅ ꯅꯥꯀꯟꯗꯩ ꯅꯪ ꯍꯨꯖꯤꯛ ꯇꯧꯔꯤ ꯁꯞꯇ꯭ꯔꯗꯨꯗ ꯀꯅꯥ ꯍꯥꯏꯅꯤꯡꯗꯣꯏꯅꯣ
ꯐꯔꯦꯅ
ꯁ ꯈꯪꯗꯦꯗ ꯍ ꯌꯥꯝ ꯂꯨꯏ ꯄꯨꯟꯁꯤꯁꯦ ꯑꯉꯥꯡ ꯑꯣꯏꯔꯤꯀꯥꯟꯗꯅ ꯆꯥꯎꯅꯤꯡꯉꯤ
ꯍꯣꯏ ꯍꯧꯖꯤꯛꯅ ꯄꯤꯛꯅꯤꯡꯉꯦ ꯈꯪꯗꯦ ꯔꯥꯁꯤ ꯑꯩꯗꯤ ꯍꯧꯖꯤꯛ ꯀꯣꯏꯕꯤ ꯈꯣꯠꯄꯤ ꯋꯥꯈꯜ ꯑꯝꯇ ꯂꯩꯇ꯭ꯔꯦ ꯄꯨꯟꯁꯤꯁꯦꯀꯣ
ꯍꯣꯏ
ꯄꯨꯟꯁꯤꯁꯦ ꯑꯩꯅ ꯍꯧꯖꯤꯛ ꯂꯩꯔꯤꯚ ꯅꯡꯅꯨꯡ ꯍꯥꯏꯥꯏꯗꯤ ꯃꯣꯃꯦꯟꯁꯦ ꯁꯨꯃꯥꯏꯅ ꯏꯁꯃꯨꯠ ꯇ ꯑꫭꯏꯅ ꯆꯠꯈꯤꯕ ꯀꯩꯝ ꯋꯥꯗꯕꯤꯗ ꯍꯣꯏ ꯋꯥꯗꯕ ꯍꯥꯏꯔꯗꯤ ꯐꯤꯖꯤꯀꯦꯜꯂꯤ ꯑꯩꯅ ꯇꯧꯕꯗ ꯑꯗꯨꯝ ꯑꯩꯁꯨ ꯋꯥꯏꯀꯣ ꯑꯃ ꯃꯃꯥꯏ ꯌꯥꯎꯕ ꯈꫭꯠ ꯀ ꯅꯪꯁꯨ ꯑꯉꯥꯡ ꯀꯣꯆꯤꯡ ꯇꯧꯔꯤꯗꯣ ꯋꯥꯔꯤꯅꯦꯕ ꯁꯤꯒꯨꯝꯕꯒꯤ ꯈꯨ꯭ꯋꯥꯁꯤꯗꯤ ꯀꯩꯝ ꯅꯠꯇꯦꯕ ꯊꯨꯠ ꯂꯥꯎꯕ ꯄꯣꯠꯅꯦꯕ ꯈꯪꯕ꯭ꯔꯥ ꯑꯗ ꯃꯦꯟꯇꯦꯂꯤ ꯃꯦꯟ ꯇꯦꯂꯤ ꯋꯥ ꯋꯥ ꯍꯥꯏꯕ ꯃ ꯂꯩꯗꯅꯀꫭ ꯑꯗꯨꯗꯤ ꯑꯩ ꯁꯨꯡ ꯄꯥꯝ ꯄꯥꯝꯗꯦ ꯑꯩ ꯑꯗꯨꯒꯤ ꯐꯦꯖꯇꯣ ꯑꯩ ꯂꯥꯛꯇꯕꯁꯨ ꯑꯣꯏꯁꯅꯨ ꯍꯣꯏ ꯃꯤ ꯈꯨꯗꯤꯡꯃꯛ ꯂꯣꯏ ꯂꯥꯛꯅꯤꯕ ꯍꯥꯏꯕ ꯂꯩ ꯇꯦ ꯂꯥꯛꯑꯣꯏ ꯍꯥꯏꯕꯁꯨ ꯂꯩꯇꯦꯗꯅꯀꯣ ꯑꯗꯨ ꯑꯩꯗꯤ ꯄꯥꯝꯗꯦ ꯑꯗꯨꯅ ꯍꯣꯏ ꯃꯦꯟꯇꯦꯜꯂꯤ ꯋꯥꯕꯗꯣ ꯐꯥꯏꯅꯥꯟꯁꯤꯌꯦꯜ ꯄ꯭ꯔꯣꯕ꯭ꯂꯦꯝ ꯑꯗꯨꯗꯤ ꯑꯗꯨꯝ ꯌꯥꯎꯖꯔꯛꯁꯅꯨ ꯄꯨꯟꯁꯤꯅꯤ ꯑꯗꯣ ꯑꯗꯨꯅꯅꯦꯕ ꯑꯗꯨꯒꯨꯝꯕꯩ ꯃꯔꯛꯇꯨꯗ ꯅꯨꯄꯥ ꯅꯍꯥꯒꯤ ꯀꯣꯛ ꯑꯃꯨꯛ ꯆꯦꯟꯖꯟꯅꯤꯡꯗꯕ ꯍꯥꯏꯇꯥꯔꯦ
ꯍꯣꯏ ꯍꯣꯏ ꯏꯃꯨꯡꯒꯤꯗꯣ ꯀꯩꯅꯣ ꯇꯧꯗ꯭ꯔꯒ ꯑꯗꯨ ꯆꯦꯟꯕꯗꯨꯗꯤ ꯑꯩꯁꯨ ꯇꯜꯂꯦ ꯏꯁꯥꯅ
ꯐ꯭ꯂꯔꯠ ꯀꯥꯅ ꯈꯪꯕ꯭ꯔꯥ ꯐ꯭ꯂꯔꯠ ꯍꯥꯏꯕ ꯄꯣꯠꯁꯦ ꯈꯪꯕ꯭ꯔꯥ ꯆꯥꯎꯈꯠꯇꯕ ꯄꯣꯠꯅꯦꯅ ꯑꯩꯅ ꯍꯧꯖꯤꯛꯇ ꯈꯜꯂꯛꯑꯦ
ꯎꯝ
ꯎꯝ
ꯅꯪ ꯁꯤ ꯐꯍꯥꯔꯒ ꯇꯧꯒꯦ ꯍꯥꯏꯔꫭ ꯐꯣꯟ
ꯅꯦꯠ ꯀꯌꯥ ꯐꯥꯔꯦ
ꯇꯔꯥ ꯐꯥꯔꯦ
ꯑꯗꯨꯗꯤ ꯌꯥꯏꯦ ꯑꯩ ꯊꯝꯃꯒꯦꯀꯣ
ꯍ ꯍꯣꯏ